ꯍꯜꯂꯣ ꯍꯜꯂꯣ ꯇꯥꯏꯌꯦꯀꯣ
ꯍꯥ
ꯇꯥꯕ꯭ꯔꯣ
ꯑꯧ ꯇꯥꯏ
ꯀꯩꯗꯧꯔꯤꯅꯣ
ꯀꯩꯗꯧꯔꯤꯅꯣ
ꯑꯗꯨꯝ ꯐꯝꯃꯒ ꯂꯩꯌꯦ
ꯆꯥꯛ ꯆꯥꯔꯕꯣ
ꯍꯣꯏ ꯍꯧꯖꯤꯛ ꯆꯥ ꯇꯣꯛꯄꯗ ꯉꯥꯏꯔꯤ
ꯑꯣ ꯀꯩ ꯏꯟ
ꯅꯪꯗꯤ ꯑꯩ ꯉꯁꯤ ꯍꯪꯒꯥꯝ ꯀꯥꯡꯁꯣꯏ ꯑꯣꯏꯅ ꯆꯥꯏ
ꯑꯣ ꯑꯩꯗꯤ ꯍꯧꯒꯠꯇ꯭ꯔꯤꯌꯦ
ꯑꯁ ꯌꯥꯝ ꯊꯦꯡꯉꯦ ꯍꯧꯒꯠꯂꯣ
ꯎꯝ ꯉꯔꯥꯡ ꯍꯦꯡꯕꯒꯤ ꯇꯨꯝꯕꯗꯣ
ꯑꯣ ꯕꯣꯜ ꯌꯦꯡꯕꯒꯤ ꯑꯣꯏꯔꯝꯒꯅꯤ ꯑꯗꯨꯗꯤ
ꯅꯨꯡꯉꯥꯏꯅ ꯂꯩꯕ꯭ꯔꯣ
ꯍꯣꯏ ꯅꯨꯡꯉꯥꯏꯅ ꯂꯩꯌꯦ ꯕꯣꯜ ꯌꯦꯡꯕ꯭ꯔꯣ
ꯌꯨꯝꯗ ꯆꯨꯝꯅ ꯂꯩꯔꯕ꯭ꯔꯣ
ꯍꯣꯏ
ꯎꯝ
ꯅꯪꯗꯤ
ꯀꯣꯂꯦꯠꯁꯔꯣ
ꯍꯣꯏ
ꯍꯜꯂꯣ
ꯇꯥꯗꯕ꯭ꯔꯣ
ꯑꯥ ꯇꯥꯢꯌꯦ
ꯊꯦꯡꯉꯦ ꯍꯧꯒꯠꯂꯣ
ꯇꯥꯗꯕ꯭ꯔꯣ ꯀꯩꯒꯤꯅꯣ ꯅꯦꯠꯋꯛꯁꯦ ꯌꯥꯝ ꯅꯨꯡꯉꯥꯏꯇꯕ ꯃꯥꯜꯂꯦ ꯇꯥꯕ꯭ꯔꯣ ꯇꯥꯗꯕ꯭ꯔꯣ ꯍꯥꯥ
ꯅꯪꯒꯤꯔꯥ ꯑꯩꯒꯤꯔꯥ
ꯅꯪꯒꯤ ꯑꯣꯏꯔꯝꯒꯅꯤ ꯑꯩꯒꯤꯗꯤ ꯌꯥꯝ ꯐꯩꯌꯦ
ꯑꯁ ꯑꯩꯒꯤ ꯐꯨꯜ ꯂꯩꯅꯦ
ꯌꯔꯗꯤ
ꯑꯗꯣ ꯍꯧꯖꯤꯛꯐꯥꯎ ꯀꯔꯤꯒꯤ ꯇꯨꯝꯕ꯭ꯔꯣ
ꯍꯥ
ꯍꯧꯖꯤꯛꯐꯥꯎ ꯀꯔꯤꯒꯤ ꯇꯨꯝꯕ꯭ꯔꯣ ꯍꯧꯒꯠꯂꯣ
ꯍꯧꯒꯠꯂꯅꯤ ꯁꯤ ꯅꯪ ꯀꯣꯜ ꯇꯧꯕ ꯂꯣꯏꯔꯒ
ꯍꯥ ꯆꯥꯛꯗꯤ ꯊꯣꯡꯕ ꯂꯣꯏꯔꯕꯣ ꯃꯃꯥꯅ ꯊꯣꯡꯕ꯭ꯔꯣ ꯀꯅꯥꯅ ꯊꯣꯡꯕ꯭ꯔꯣ
ꯂꯣꯢꯔꯦ
ꯎꯝ ꯀꯅꯥꯅ ꯊꯣꯡꯕ꯭ꯔꯣ
ꯀꯅꯥꯅ ꯆꯥꯛ ꯊꯣꯡꯕ꯭ꯔꯣ
ꯑꯧ ꯊꯣꯡꯕꯅꯦ ꯏꯝꯐꯥꯜꯗ ꯔꯦꯟ ꯂꯩꯕ ꯑꯗꯨꯒꯤ
ꯅꯪꯅ ꯊꯣꯡꯕ꯭ꯔꯣ
ꯍꯥ
ꯅꯪꯅ ꯊꯣꯡꯕ꯭ꯔꯣ ꯍꯥꯏꯕ
ꯀꯩ ꯍꯥꯢꯕ꯭ꯔꯥ
ꯅꯪꯅ ꯊꯣꯡꯕ꯭ꯔꯣ ꯀꯅꯥꯅ ꯊꯣꯡꯕ꯭ꯔꯣ ꯆꯥꯛ ꯢꯟꯁꯥꯡꯗꯣ
ꯑꯁ ꯅꯦꯠꯋꯥꯛꯁꯦ ꯏꯁꯇꯦꯕꯜ ꯇꯧꯗꯦꯅꯦ ꯑꯩꯒꯤ ꯅꯦꯠꯋꯥꯛꯂꯣ ꯅꯪꯒꯤ ꯅꯦꯠꯋꯥꯛꯂꯣ ꯍꯜꯂꯣ
ꯇꯥꯏꯌꯦ ꯑꯩꯗꯤ ꯇꯥꯏꯌꯦ
ꯑꯁ ꯑꯩꯗꯤ ꯇꯥꯗꯦ ꯀꯥꯢ ꯂꯩꯒꯦ ꯅꯪ ꯍꯥ